ꯍꯜꯂꯣ
ꯍꯜꯂꯣ
ꯍꯥꯎ ꯇꯥꯕ꯭ꯔꯣ
ꯇꯥꯕ꯭ꯔꯣ
ꯇꯥꯏꯌꯦ ꯇꯥꯏꯌꯦ
ꯎꯝ ꯇꯥꯔꯦ ꯑꯩꯁꯨ ꯀꯦꯗꯧꯔꯝꯃꯤꯅꯣ
ꯀꯔꯤ
ꯇꯨꯝꯕ ꯍꯧꯒꯠꯇ꯭ꯔꯤ
ꯑꯁ ꯀꯨꯏꯍꯦ
ꯉꯁꯥꯏ ꯑꯌꯨꯛ ꯄꯨꯡ ꯃꯉꯥꯗ ꯇꯨꯝꯕꯒꯤ
ꯀꯔꯤꯒꯤ ꯁꯨꯛ ꯊꯦꯡꯅ ꯇꯨꯝꯕ꯭ꯔꯣ
ꯕꯣꯜ ꯌꯦꯡꯕꯒꯤ ꯊꯦꯡꯈ꯭ꯔꯕ ꯇꯨꯝꯕꯗꯣꯀꯣ
ꯑꯔꯦ ꯉꯁꯤ ꯀꯅꯒ ꯀꯅꯥ ꯁꯥꯟꯅꯒꯦ
ꯉꯁꯤꯁꯦ ꯖꯔꯃꯅꯤꯒ ꯏꯀ꯭ꯋꯦꯇꯔ ꯖꯔꯃꯅꯤꯒ ꯏꯀ꯭ꯋꯦꯇꯔ ꯁꯥꯟ ꯁꯥꯟ
ꯑꯣ ꯀꯅꯥꯅ ꯉꯝꯒꯦ ꯍꯥꯥ
ꯖꯔꯃꯅꯤꯅ ꯉꯝꯃꯦ
ꯕꯣꯜ ꯀ꯭ꯌꯥꯗ
ꯑꯣ ꯅꯠꯇꯦ ꯖꯔꯃꯅꯤꯅ ꯍꯥꯏꯅꯤ ꯏꯀ꯭ꯋꯦꯇꯔꯅ ꯉꯝꯃꯦꯕ ꯒꯣꯜ ꯑꯅꯤꯗ
ꯀꯔꯤꯅ ꯉꯝꯃꯦꯕ
ꯏꯀ꯭ꯋꯦꯇꯔꯅ ꯖꯔꯃꯅꯤꯅ ꯒꯣꯜ ꯑꯃ ꯑꯗꯨꯒ ꯏꯀ꯭ꯋꯦꯇꯔꯅ ꯒꯣꯜ ꯑꯅꯤ ꯅꯤꯀꯣ
ꯑꯣ ꯅꯪꯗꯤ ꯀꯅꯥꯒꯤ ꯁꯞ ꯄꯣꯠꯇꯔ ꯑꯣꯏꯕ
ꯑꯩꯗꯤ ꯖꯔꯃꯅꯤꯒꯤꯅꯦ
ꯁꯤꯈ꯭ꯔꯦ ꯑꯗꯨꯗꯤ ꯅꯪꯒꯤ ꯁꯄꯣꯠꯇꯔꯁꯦ
ꯆꯥꯛ ꯆꯥꯈ꯭ꯔꯕꯣ
ꯑꯧ
ꯇꯥꯕ꯭ꯔꯣ
ꯀ꯭ꯔꯤ ꯃꯊꯦꯜ ꯆꯕ꯭ꯔꯣ ꯉꯁꯤꯗꯤ
ꯀꯥꯡꯁꯣꯏ ꯆꯥꯏꯌꯦ ꯉꯁꯤꯗꯤ ꯑꯩꯈꯣꯏꯗꯤ ꯅꯪꯗꯤ ꯆꯥꯔꯝꯈꯤꯔꯣꯏꯅꯦ
ꯀꯣ
ꯍꯣꯏ
ꯀꯩ ꯃꯊꯦꯜ ꯊꯣꯡꯕ꯭ꯔ ꯅꯣꯏꯗꯤ
ꯑꯩꯈꯣꯏꯗꯤ ꯎꯇꯤ ꯊꯣꯡꯕ ꯃꯥꯟꯅꯦ
ꯎꯠꯇꯤ
ꯍꯣꯏ
ꯑꯁ ꯍꯥꯎꯒꯅꯤ ꯑꯗꯨꯗꯤ ꯀꯔꯤ ꯃꯅꯥ ꯍꯥꯞꯄꯖꯥꯠꯂ
ꯉꯥꯒ
ꯍꯥꯏꯗꯤ ꯃꯅꯥ ꯌꯥꯝ ꯂꯩꯅ ꯄꯥꯝ ꯇꯤꯟ ꯃꯅꯥ ꯍꯥꯞꯄ ꯅꯠꯇ꯭ꯔꯒ ꯃꯅꯥ ꯑꯇꯣꯞꯄ ꯍꯥꯞꯄ
ꯑꯩꯈꯣꯏꯒꯤꯗ ꯑꯃꯁꯨ ꯍꯥꯞ
ꯎꯝ ꯅꯪꯗꯤ ꯇꯨꯝꯃꯤꯉꯩꯗ ꯈꯪꯍꯧꯔꯝꯃꯔꯣꯏ
ꯇꯥꯕ꯭ꯔꯣ ꯇꯥꯌꯦ ꯇꯥꯏ ꯅꯣꯏꯒꯤꯅꯦ ꯅꯣꯏꯒꯤ ꯅꯦꯠꯋꯥꯛꯁꯦ ꯈꯤꯇꯪ ꯅꯨꯡꯉꯥꯏꯕ ꯋꯥꯠꯂꯦꯀꯣ
ꯍꯣꯏꯅꯦ ꯑꯩꯒꯤ ꯅꯦꯠꯋꯥꯛꯔꯥ ꯑꯩꯒꯤ ꯅꯦꯠꯋꯥꯛ ꯑꯣꯏꯒꯕ꯭ꯔꯥ ꯅꯪꯒꯤ
ꯑꯩ ꯎꯝ ꯑꯩ ꯑꯇꯣꯞꯄꯗ ꯀꯣꯜ ꯇꯧꯕꯗꯗꯤ ꯀꯩꯝ ꯇꯧꯗꯦ ꯅꯪꯒꯤꯗꯣ ꯎꯝ ꯅꯥꯈꯣꯟꯗꯣ ꯃꯔꯛꯇ ꯇꯥꯕ
ꯑꯣꯀꯦ ꯑꯩ ꯃꯈꯣꯟꯗꯤ ꯀꯟꯅ ꯇꯥꯕ꯭ꯔꯥ
ꯑꯣ ꯇꯥꯏꯌꯦ ꯇꯥꯏ
ꯎꯝ ꯅꯣꯡ ꯆꯨꯕ꯭ꯔꯣ ꯅꯣꯏꯔꯣꯝꯗꯤ ꯅꯣꯡ ꯇꯥꯔ ꯂꯩꯅꯦ ꯁꯤꯗꯗꯤ
ꯅꯣꯏꯗꯥꯗꯤ ꯆꯨ꯭ꯗꯔꯣ
ꯇꯥ ꯂꯩꯅꯦ ꯁꯤꯗꯥꯗꯤ
ꯑꯩꯈꯣꯏꯅꯗꯤ ꯅꯨꯡꯁꯥ ꯅꯨꯡꯁꯥꯗ ꯅꯩꯔꯤ
ꯎꯝ ꯍꯨꯖꯤꯛ ꯀꯥꯟꯗꯤ ꯀꯩ ꯀꯩ ꯍꯣꯠꯅꯔꯤꯒꯦ
ꯑꯩꯈꯣꯏ ꯍꯣꯠꯅꯕ ꯇꯣꯛꯑꯦ
ꯎꯝ ꯍꯝ
ꯀꯩꯝ ꯍꯣꯠꯅꯗ꯭ꯔꯦ ꯍꯥꯥ
ꯌꯨꯝꯗ ꯑꯗꯨꯝ ꯂꯩꯕ꯭ꯔꯣ ꯊꯕꯛꯀꯨꯝꯕ ꯆꯠꯄ꯭ꯔꯥ ꯌꯨꯝꯗ ꯑꯗꯨꯝ ꯂꯩꯕ꯭ꯔꯥ
ꯑꯩꯗꯤ ꯌꯨꯝꯗ ꯑꯗꯨꯝ ꯂꯩꯌꯦ ꯊꯕꯛ ꯆꯠꯇꯦ ꯅꯪꯗꯤ
ꯑꯥꯗ ꯂꯩ ꯑꯩꯗꯤ ꯑꯩꯁꯨ ꯌꯨꯝꯗ ꯑꯗꯨꯝ ꯂꯩꯗ ꯊꯕꯛ ꯆꯠꯇꯦꯗ
ꯎꯝ ꯈꯣꯏ ꯀꯥꯡꯕꯨ ꯊꯕꯛ ꯂꯩꯇꯕ ꯀꯥꯡꯕꯨꯅꯤꯅꯦ
ꯑꯩꯁꯨ ꯆꯠꯇꯦ ꯌꯨꯝꯗ ꯗꯨꯝ ꯂꯩꯌꯦ
ꯕꯣꯜ ꯌꯦꯡꯕ꯭ꯔꯣ ꯅꯣꯏꯗꯤ ꯋꯥꯜꯀꯞ ꯒꯨꯝꯕ ꯌꯦꯡ
ꯕꯣꯜ ꯔꯣ
ꯋꯥꯜꯀꯞ ꯀꯨꯝꯕ ꯌꯦꯡꯕ꯭ꯔꯣ ꯅꯪ ꯁꯨ
ꯑꯁ ꯑꯩ ꯌꯦꯡꯗꯤ ꯌꯦꯡꯉꯦ ꯑꯗꯣ ꯑꯩ ꯅꯨꯄꯥꯗꯧꯅ ꯌꯥꯝ ꯄꯥꯝꯅ ꯌꯦꯡꯕꯗꯤ ꯑꯣꯏꯗꯦꯗ ꯑꯩꯅ ꯌꯦꯡꯕꯁꯦ ꯃꯦꯁꯤꯒꯨꯝꯕ ꯔꯣꯅꯥꯜꯗꯣꯒꯨꯝꯕ ꯁꯥꯟꯅꯕ ꯀꯥꯟꯗ ꯌꯦꯡꯕ ꯅꯣꯏꯗꯤ ꯅꯨꯡꯇꯤꯒꯤ ꯉꯝꯃꯤꯅ
ꯀꯔꯤꯍꯥꯏꯕꯅꯣ
ꯅꯣꯏꯗꯤ ꯋꯥꯔꯜ ꯀꯞꯁꯦ ꯅꯨꯇꯤꯒꯤ ꯏꯪꯉꯝꯃꯤꯅ ꯍꯥꯏꯕ
ꯅꯨꯡꯇꯤꯒꯤ ꯌꯦꯡꯗꯦꯗ ꯑꯩꯁꯨ ꯄꯣꯔꯇꯨꯒꯥꯜꯒꯤ ꯁꯥꯅꯥꯕ ꯀꯥꯟꯗ ꯑꯗꯨꯒ ꯖꯔꯃꯥꯅꯤꯒꯤ ꯁꯥꯅꯕ ꯀꯥꯟꯗ ꯌꯦꯡꯕꯅꯦꯍꯦ
ꯖꯔꯃꯥꯅꯤꯗꯣ ꯉꯁꯤ ꯑꯍꯨꯝꯔꯛ ꯁꯨꯕ꯭ꯔꯥ ꯑꯅꯤꯔꯛ ꯁꯨꯕ꯭ꯔꯥ ꯁꯥꯅꯕ
ꯉꯥꯁꯤ ꯑꯍꯨꯝꯔꯛ ꯁꯨꯕ ꯑꯍꯨꯝ ꯔꯛꯇ ꯄꯣꯈ꯭ꯔꯦ ꯃꯣꯏ
ꯄꯣꯈ꯭ꯔꯦ
ꯑ ꯉꯥꯁꯤ ꯄꯣꯕꯅꯦꯕ ꯃꯣꯏꯗꯣ
ꯑꯗꯨꯗꯤ ꯃꯣꯏ ꯀꯥꯔꯔꯣꯏꯗ꯭ꯔꯣ
ꯀꯥꯕ ꯌꯥꯏ ꯐꯥꯔꯁꯇ ꯒꯣꯜ ꯐꯥꯔꯁ ꯑꯅꯤ ꯁꯥꯅꯕꯗꯗꯤ ꯉꯝꯃꯦꯅ ꯃꯣꯏ ꯀꯥꯒꯅꯤ ꯉꯥꯁꯤ ꯄꯣꯔꯥꯁꯨ ꯗꯁꯨ ꯉꯝꯃꯦ
ꯑꯣ ꯆꯥꯟꯁ ꯂꯩꯗ ꯑꯗꯨꯗꯤ
ꯎꯝ ꯔꯣꯅꯥꯜꯗꯣꯅ ꯋꯥꯔꯜ ꯀꯞ ꯂꯧꯔꯗꯤ ꯌꯥꯔꯦꯗ ꯅꯠꯇ꯭ꯔꯥ
ꯀꯅꯥꯅ
ꯅꯥꯜꯗꯣꯅ ꯃꯥꯒꯤ ꯂꯥꯁ ꯋꯥꯔꯜ ꯀꯞꯅꯤ ꯃꯥꯒꯤ ꯂꯥꯁ ꯋꯥꯔꯜ ꯀꯞꯅꯤꯅ ꯃꯥꯅ ꯂꯧꯔꯗꯤ ꯐꯥꯅꯤꯅꯦ
ꯎꯝ ꯎꯝ ꯅꯪ ꯔꯣꯅꯥꯜꯗꯣꯒꯤ ꯐꯦꯟꯁ ꯑꯣꯏꯔꯕ
ꯅꯥꯜꯗꯣꯒꯤ ꯐꯦꯟꯁ ꯅꯦ ꯃꯥ ꯋꯥꯔꯜ ꯀꯞ ꯁꯅꯥꯗ꯭ꯔꯗꯤ ꯐꯨꯠꯕꯣꯜꯁꯨ ꯌꯦꯡꯉꯥꯔꯣꯏꯅꯦ
ꯑꯁ ꯍꯟꯗꯛꯇꯤ ꯈꯪꯗꯦ ꯃꯤꯁꯤꯡꯁꯦ ꯔꯣꯅꯦꯜꯗꯣꯒ ꯃꯤꯁꯤꯒꯤ ꯃꯇꯥꯡꯗꯁꯨ ꯈꯠꯅꯔꯤꯕꯅꯦ
ꯎꯝ
ꯅꯪ ꯅꯪꯗꯤ ꯇꯧꯗ꯭ꯔꯣ
ꯏꯁꯇꯦꯇꯥꯁꯇ ꯑꯩꯗꯤ ꯃꯤꯒꯤ ꯏꯁꯇꯦꯇꯥꯁꯒ ꯄꯥꯔ ꯄꯥꯔ ꯅꯣꯛꯏꯅꯦ ꯑꯩꯅ ꯚꯤꯇꯥꯃꯤꯟ ꯑꯣꯜꯂꯤꯕ ꯅꯣꯛꯅꯤꯡꯕ
ꯅꯪꯕꯨ ꯀꯗꯥꯏꯗꯒꯤꯅꯣ
ꯍꯨꯝ
ꯀꯥꯏ ꯗꯩꯔꯣ ꯅꯪꯕꯣ ꯐꯣꯟ ꯇꯧꯔꯛꯄꯥꯁꯦ ꯀꯗꯥꯏꯗꯩꯔꯣ
ꯀꯥꯏꯗꯒꯤꯅꯣ ꯍꯥꯏꯔꯣ ꯑꯩꯗꯤ ꯇꯥꯃꯦꯡꯂꯣꯡꯗꯒꯤꯅꯦ
ꯑꯦ ꯏꯪꯔꯝꯒꯅꯤꯅꯦ ꯇꯥꯡꯃꯦꯡꯂꯣꯝꯗꯤ
ꯍꯥꯥ
ꯃꯨꯔꯝꯒꯅꯤꯕ ꯇꯥꯃꯦꯡꯂꯣꯡꯗꯤ ꯏꯪꯕ꯭ꯔꯣ ꯁꯥꯕ꯭ꯔꯣ ꯏꯪꯕ꯭ꯔꯣ ꯍꯥꯂꯣ
ꯊꯥꯁꯨ ꯁꯥꯗꯦ ꯏꯪꯁꯨ ꯏꯪꯗꯦ ꯑꯦꯕ꯭ꯔꯦꯠꯁꯅꯦ
ꯏꯪꯉꯦꯗ ꯏꯪꯉꯦꯅ ꯍꯩꯌꯦꯗ ꯑꯗꯨꯒ ꯂꯩꯕꯅ ꯏꯃꯥꯅꯕꯁꯤꯡꯒ
ꯏꯪ ꯑ ꯍꯣꯏ ꯅꯨꯡꯗꯥꯡꯒꯨꯝꯕꯗꯤ ꯏꯪꯒꯅꯤ ꯗꯣ ꯍꯨꯖꯤꯛꯇꯤ ꯅꯣꯡꯇꯤꯟꯅꯤꯅꯥ
ꯃꯦꯡꯂꯣꯡꯃꯛꯇꯔꯣ ꯅꯪ ꯂꯩꯕꯁꯦ ꯂꯝꯂꯣꯡ ꯕꯥꯖꯥꯔ ꯗꯥꯒꯤ
ꯍꯣꯏ
ꯎꯝ
ꯅꯪꯗꯤ ꯀꯥꯏ ꯂꯩꯕ꯭ꯔꯣ ꯍꯨꯖꯤ
ꯑꯩꯗꯤ
ꯃꯅꯤꯄꯨꯔ ꯏꯝꯐꯥꯜ ꯏꯝꯐꯥꯜ ꯗꯔꯥ
ꯃꯅꯤꯄꯨꯔꯗ ꯅꯠꯇꯦ ꯑꯩꯗꯤ
ꯍꯥ
ꯃꯅꯤꯄꯨꯔꯗ ꯂꯩꯇꯦ ꯑꯩꯗꯤ
ꯑ ꯀꯗꯥꯏꯗ ꯂꯩꯕ ꯅꯪꯗꯤ
ꯁꯪꯗ
ꯀꯗꯥꯏꯗ
ꯥꯁꯤꯂꯣꯡꯗ ꯂꯩꯌꯦ
ꯁꯤꯂꯣꯡ ꯍꯥꯏꯔꯣ
ꯍꯣꯏ
ꯑꯩꯅ ꯀ꯭ꯔꯃꯥꯏꯅ ꯇꯥꯕ꯭ꯔ ꯁꯤꯒꯤ ꯇꯥꯗꯨꯂꯣꯡ ꯈꯛꯇꯃꯥꯏ
ꯑꯩ ꯑꯩꯒꯤ ꯅꯦꯠꯋꯥꯛꯁꯤ ꯅꯨꯡꯉꯥꯏꯇ ꯑꯩꯒꯤ ꯑꯩꯒꯤ ꯅꯦꯇꯋꯥꯛꯁꯤ ꯅꯨꯡꯉꯥꯏꯇꯖꯥꯠꯅꯤ ꯑꯁꯤꯁꯨ ꯑꯩꯒꯤ ꯅꯦꯠꯋꯥꯛꯁꯤ ꯅꯨꯡꯉꯥꯏꯇꯕꯖꯥꯠꯅꯤ
ꯅꯨꯡꯉꯥꯏꯇꯦ ꯍꯥꯏꯔꯣ
ꯀꯥꯏꯗꯦ ꯀꯥꯏꯗꯦ ꯀꯥꯏꯗꯦ ꯑꯩꯒꯤ ꯏꯔꯥꯟꯅꯤ ꯀꯣ
ꯎꯝ ꯅꯪ ꯏꯌꯔꯄꯤꯁ ꯊꯤꯟꯕ꯭ꯔꯥ
ꯍꯥꯥ
ꯅꯪ ꯍꯧꯖꯤꯛ ꯐꯣꯟ ꯉꯥꯡꯅꯕꯗ ꯑꯦꯔꯄꯤꯁ ꯍꯥꯞꯄ꯭ꯔ ꯍꯥꯏꯕ
ꯍꯥꯞꯇꯤ
ꯑꯣ ꯅꯈꯣꯟꯗꯣ ꯂꯥꯞꯅ ꯂꯥꯞꯅ ꯇꯥꯕ ꯑꯗꯨꯒꯤ
ꯑꯣ ꯀꯃꯥꯏꯅ ꯇꯧꯕ ꯖꯥꯠꯅꯦ ꯇꯥꯔꯕꯣ ꯍꯧꯖꯤꯛꯇꯤ
ꯍꯣꯏ ꯑꯗꯨꯗꯤ ꯇꯥꯏ ꯅꯪꯅ ꯐꯣꯟꯁꯦ ꯂꯥꯞꯅ ꯊꯝꯕ꯭ꯔꯗꯤ ꯈꯪꯗꯩ ꯑꯩꯁꯨ
ꯑꯧ
ꯅꯪꯒꯤ ꯅꯥꯀꯣꯡꯗ ꯍꯥꯠꯇꯕ꯭ꯔꯥ
ꯕꯦꯛꯒ꯭ꯔꯥꯎꯟ ꯅꯣꯏꯁ ꯂꯩꯕ ꯌꯥꯗꯦꯅ ꯍꯥꯏꯕꯅꯤ ꯀꯣ ꯀꯣꯜ ꯇꯧꯕ ꯀꯥꯟꯗ
ꯀꯔꯤꯕ
ꯕꯦꯛꯒ꯭ꯔꯥꯎꯟ ꯅꯣꯏꯁ ꯂꯩꯕ ꯌꯥꯗꯦꯅ ꯍꯥꯏꯕꯅꯦ
ꯀꯔꯤ ꯂꯩꯕ ꯌꯥꯗꯦ ꯍꯥꯏꯌꯦꯕ
ꯕꯦꯛꯒ꯭ꯔꯥꯎꯟꯗ ꯅꯪꯒꯤ ꯕꯦꯛꯒ꯭ꯔꯥꯎꯟ ꯅꯣꯏꯁ ꯀꯣ ꯕꯦꯛꯒ꯭ꯔꯥꯎꯟꯗ ꯑꯃꯨꯛ ꯊꯣꯛꯍꯟꯕ ꯌꯥꯗꯦꯕ ꯏ ꯆꯤꯛ ꯆꯤꯛꯄ ꯃꯐꯝꯗ ꯂꯩꯒꯗꯕꯅꯦꯕ ꯂꯥꯡꯕ ꯌꯥꯗꯦꯕ
ꯑꯩꯒꯤ ꯅꯣꯏꯁ ꯑꯣꯏꯕ꯭ꯔꯣ
ꯈꯔꯗꯤ ꯇꯔꯥꯅꯤ ꯒꯔꯤ ꯃꯈꯣꯟꯁꯦ
ꯍꯥꯏꯗꯦꯅ ꯅꯠꯇ꯭ꯔ
ꯀꯩꯕ ꯑꯩꯒꯤ ꯃꯈꯣꯟ ꯑꯩꯒꯤ ꯃꯈꯣꯟꯗꯤ ꯇꯥꯕ꯭ꯔꯥ ꯅꯪꯗꯤ
ꯑꯩꯅ ꯅꯪꯒꯤ ꯃꯈꯣꯟꯁꯦ ꯌꯥꯝ ꯁꯦꯡꯅ ꯇꯥꯗꯕ
ꯑꯣ ꯏ ꯅꯦꯠꯋꯔꯛꯅ ꯑꯣꯒꯅꯤ ꯉꯁꯤꯁꯦ
ꯎꯝ ꯅꯦꯠꯋꯛꯅ ꯑꯣꯏꯕꯁꯨ ꯌꯥꯏꯌꯦ
ꯉꯔꯥꯡꯗꯤ ꯋꯥꯔꯤ ꯀ꯭ꯌꯥꯝ ꯁꯥꯔꯒꯦ ꯅꯪ
ꯁꯥꯗꯦꯗ ꯋꯥꯔꯤꯒ
ꯋꯥꯔꯤ ꯁꯥꯃꯟꯕꯒꯤ ꯋꯥꯈ꯭ꯔꯦꯗ ꯑꯩꯗꯤ
ꯇꯨꯝꯗꯕ꯭ꯔꯣ ꯅꯪ ꯇꯨꯝꯃꯦ ꯍꯥꯏꯗꯥꯏꯅꯦ
ꯇꯨꯝꯗ꯭ꯔꯦ ꯋꯥꯔꯤ ꯁꯥꯔꯦ ꯕꯣꯜ ꯌꯦꯡꯉꯦ ꯋꯥꯈ꯭ꯔꯦ ꯑꯗꯨ
ꯌꯥꯏ ꯌꯥꯏ ꯑꯩꯗꯤ ꯁꯥꯗꯦꯗ ꯄꯥꯛꯅ ꯋꯥꯔꯤꯁꯨ
ꯑꯔꯦ ꯁꯋꯥꯥꯏꯗꯤꯁꯤ ꯍꯥꯏꯣ
ꯑꯗꯨꯅꯅꯤꯅꯦ ꯅꯪꯒꯤ ꯅꯦꯠꯋꯥꯔꯛ ꯌꯥꯗ꯭ꯔꯤꯁꯦ